ꯏꯃꯥꯟꯅꯕꯤ
ꯍꯥꯎ ꯏꯃꯥꯟꯅꯕꯤ ꯀꯃꯥꯢ ꯇꯧꯔꯤꯒꯦ ꯅꯪꯕꯣ
ꯑꯁ ꯁꯨꯝ ꯂꯩꯔꯤꯌꯦ ꯅꯪꯗꯤ ꯀꯃꯥꯢ ꯀꯃꯥꯢ ꯇꯧꯔꯤꯒꯦ ꯆꯥꯛ ꯏꯁꯤꯡ ꯆꯥꯔꯕꯣ?
ꯆꯥꯛ ꯏꯁꯤꯡ ꯆꯥꯒ꯭ꯔꯦ ꯅꯪꯗꯤ ꯀꯩꯔꯤ ꯆꯥꯒ꯭ꯔꯕ
ꯑꯣ ꯑꯩꯁꯨ ꯆꯥꯛ ꯆꯥꯕ ꯇꯣꯛꯑꯦ ꯑꯗꯨꯒ ꯍꯌꯦꯡꯗꯤ ꯁꯟꯗꯦꯅꯤꯅ ꯈꯔ ꯍꯥꯡꯉꯦ ꯍꯣ ꯄꯣꯟ ꯑꯃꯇ ꯇꯧꯍꯧꯒꯦ ꯊꯕꯛ ꯍꯥꯡꯉꯤꯉꯩꯁꯤꯗ
ꯎꯝ ꯀꯔꯤ ꯃꯇꯥꯡ ꯍꯣꯢ ꯑꯣ ꯀꯔꯤ ꯃꯇꯥꯡꯒꯤꯅꯣ ꯅꯪꯅ ꯄꯣꯟꯗ ꯀꯩ ꯇꯧꯔꯛꯄꯕꯨ
ꯑꯣ ꯑꯣ ꯑꯩꯈꯣꯢꯁꯦ ꯄꯨꯟꯗꯕꯖꯨ ꯀꯨꯢꯔꯦ ꯑꯗꯣ ꯁꯨꯝ ꯂꯝ ꯈꯔ ꯀꯣꯢꯔꯨꯁꯤꯔ ꯑꯗꯨꯅ ꯂꯝ ꯀꯣꯢꯕꯗꯨꯒꯤ ꯃꯇꯥꯡꯗ ꯁꯨꯝ ꯋꯥꯔꯤ ꯁꯥꯟꯅꯒꯦ ꯅꯪ ꯂꯝ ꯀꯣꯢꯕꯗꯨ ꯆꯠꯅꯤꯡꯕ꯭ꯔ ꯆꯠꯅꯤꯡꯗꯕ꯭ꯔ ꯑꯥ ꯑꯗꯨꯃꯥꯢꯅ ꯍꯪꯉꯛꯏꯕ
ꯑꯣ ꯌꯥꯢꯌꯦ ꯌꯥꯢꯌꯦ ꯇꯧꯁꯦ ꯇꯧꯁꯦ ꯑꯗꯨꯢ ꯃꯇꯥꯡꯗ ꯑꯩꯁꯨ ꯆꯠꯅꯤꯡꯉꯦ ꯂꯝ ꯀꯣꯢꯕꯗꯣ ꯍꯨꯖꯤꯛ ꯆꯠꯍꯧꯗꯅ ꯅꯠꯇ꯭ꯔ ꯀꯔꯝ ꯀꯥꯟ ꯆꯠꯀꯅꯤ
ꯑꯗꯨꯅꯦ ꯅꯍꯥ ꯑꯣꯢꯔꯤꯉꯩ ꯂꯩꯁꯥꯔꯤꯉꯩꯖꯤꯗ ꯈꯔ ꯉꯥꯎꯍꯧꯒꯗꯕꯅꯤ ꯍꯌꯦꯡꯋꯥꯢ ꯌꯨꯝ ꯀꯩꯪ ꯄꯥꯟꯅꯈꯔꯗꯤ ꯃꯥꯢ ꯃꯥꯢ ꯍꯣꯠꯅꯕ ꯑꯩꯅ ꯉꯝꯕ ꯄꯣꯠ ꯅꯠꯇꯦꯗꯣ ꯑ ꯑꯗꯨꯗꯨꯅ ꯄꯩꯁꯥꯖꯤꯖꯨꯅꯦ ꯎꯝ ꯆꯠꯁꯤ ꯍꯥꯢꯔꯒ ꯑꯩꯈꯣꯢꯅ ꯏꯊꯟꯗ ꯍꯦꯛꯇ ꯄꯩꯁꯥꯖꯦ ꯂꯣꯢ ꯄꯨꯊꯣꯛꯄꯁꯦ ꯆꯥꯎꯕꯅꯤꯅꯅꯦ ꯑꯥ ꯑꯩꯈꯣꯢꯖꯦ ꯈꯔ ꯋꯥꯠꯂꯤꯉꯩꯗ ꯃꯔꯨꯞꯀꯤ ꯇꯥꯢꯞꯇ ꯑꯗꯨꯃꯥꯢꯅ ꯄꯩꯁꯥꯖꯦ ꯑꯥ ꯍꯞꯇꯥ ꯍꯞꯇꯥꯒꯤꯔ ꯑꯗꯒꯤꯗꯤ ꯅꯣꯡꯃ ꯅꯨꯡꯇꯤ ꯅꯨꯡꯇꯤꯒꯤꯔ ꯀꯩ ꯀꯩꯅꯣꯝꯃ ꯄꯩꯁꯥꯖꯦ ꯈꯔꯒ ꯄꯨꯈꯠꯅꯔꯦꯗꯅ ꯃꯔꯨꯞ ꯀꯤ ꯇꯥꯢꯞꯇ ꯑꯗꯨꯗꯨꯒ ꯑꯗꯨꯝꯃꯥꯢꯅ ꯈꯔ ꯇꯨꯡꯁꯤꯜꯂꯒ ꯂꯝ ꯀꯣꯢꯕꯁꯤꯗꯕꯨ ꯄꯩꯁꯥ ꯆꯪꯉꯤꯅ ꯇ꯭ꯔꯥ
ꯆꯪꯉꯤ ꯆꯪꯉꯤ
ꯑꯗꯨꯃꯥꯢꯅ ꯈꯔ ꯇꯧꯁꯤꯔꯥꯅ ꯍꯥꯏꯒꯦꯅ
ꯑꯣꯑꯣ ꯍꯣꯢ ꯍꯣꯢ ꯑꯗꯨꯗꯤ ꯅꯪ ꯏꯁ ꯀ ꯑꯛ ꯑꯗꯨꯃꯥꯢ ꯇꯩꯕꯕꯨꯗꯤ ꯐꯩ ꯑꯃꯔꯣꯝꯗ ꯍꯥꯏ ꯗꯤ ꯅꯪꯅ ꯍꯥꯢꯕꯗꯨ ꯆꯨꯝꯃꯦ ꯈꯨꯗꯛꯇ ꯄꯩꯁꯥꯗꯣ ꯆꯠ ꯅꯤꯉꯦꯅ ꯐꯠ-ꯐꯠ ꯄꯨꯊꯣꯛꯄ ꯌꯥ ꯗꯦ ꯅꯠꯇꯔꯥ ꯃꯤꯅ ꯑꯗꯒꯤ ꯑ ꯈꯣꯏꯗꯤ ꯄꯩꯁꯥ ꯌꯥꯝ ꯊꯣꯛꯇꯅ ꯌꯥꯝ ꯄꯥꯏꯅꯗꯅ ꯇꯧꯕ ꯅꯠꯇꯝꯅꯤꯅ ꯅꯪꯅ ꯃꯔꯨꯞ ꯍꯧꯕ ꯍꯥꯏ ꯔ ꯑꯗꯨ ꯍꯧꯕꯗꯣ ꯌꯥꯏꯌꯦ ꯃꯇꯝ ꯅ ꯍꯞꯇꯥꯒꯤ ꯑꯣꯏꯒꯦꯔꯥ ꯊꯥꯒꯤ ꯑꯣꯏꯒꯦꯔꯥ ꯅꯨꯃꯤꯠ ꯈꯔꯅꯤ ꯇꯧꯔ ꯇꯧꯔ ꯍꯨꯟꯕ ꯑꯣꯏꯒꯦꯔꯥ ꯑꯗꯨꯃꯥꯏꯅ ꯈꯒ ꯍꯨꯟꯖꯦ ꯑꯗꯣ ꯀꯃꯥꯏ-ꯀꯃꯥꯏ ꯇꯧꯕ ꯀꯃꯥꯏ ꯈꯟꯅꯕ ꯍꯥꯏꯕꯗꯨꯅꯤ ꯀꯃꯥꯏ ꯇꯧꯖꯤꯒꯦ ꯗꯨꯗꯤ
ꯑꯥ ꯑꯗꯨꯗꯣ ꯎꯝ ꯍꯌꯦꯡꯖꯦ ꯁꯟꯗꯦ ꯅꯤꯅꯅꯦ ꯑꯈꯣꯏꯖꯦ ꯄꯨꯜꯂꯞ ꯃꯌꯝꯖꯦ ꯑꯝꯇꯪ ꯑꯥ ꯐꯥꯏꯗꯤ ꯃꯐꯝ ꯑꯃꯗ ꯄꯨꯟꯕꯁꯦ ꯉꯝꯗ꯭ꯔꯒꯖꯨꯀꯣ ꯀꯟꯐꯦꯟꯁ ꯄꯤꯅꯕ꯭ꯔꯥ ꯅꯠ ꯇ꯭ꯔꯒꯖꯨ ꯃꯤꯇꯤꯡ ꯇꯧꯕ꯭ꯔꯥ ꯑꯃꯥꯏꯅ ꯇꯧꯔꯒ ꯑꯈꯣꯏꯖꯦ ꯈꯔ ꯗꯤꯁꯀꯁꯟ ꯑꯃ ꯇꯧꯔꯁꯦ ꯑ ꯄꯩꯁꯥꯁꯦ ꯑꯗ ꯌꯥꯝꯅꯖꯨ ꯃꯤꯁꯦ ꯌꯥꯝꯅꯁꯨ ꯈꯣꯝꯃꯔꯣꯏꯁꯦ ꯈꯣꯏ ꯇꯤꯟꯅꯕ ꯂꯣꯏꯅꯕ ꯈꯣꯏ ꯃꯔꯤ ꯃꯉꯥꯈꯛ ꯇꯧꯔꯒ ꯀꯣ ꯗꯨꯃꯥꯏꯅ ꯑꯣꯏꯅ ꯇꯧꯔꯁꯦ ꯑꯗꯨꯒ ꯑꯗꯣ ꯏꯃꯥꯟꯅꯕꯤꯅꯁꯨ ꯃ ꯐꯝꯁꯦ ꯈꯪꯕ ꯐꯖꯕ ꯆꯠꯅꯤꯡꯕ ꯂꯩꯔꯁꯨ ꯑꯗꯨꯝ ꯍꯦꯛꯇ ꯗꯨꯝ ꯍꯥꯏꯔꯛꯑꯣ ꯑꯗꯨꯗꯨꯒ ꯎꯝ ꯃꯐꯝ ꯃꯐꯝ ꯈꯟꯅꯔ ꯀꯣ ꯑꯗꯨ ꯍꯦꯟꯅ ꯍꯥꯏꯗꯤ ꯍꯧꯖꯤꯛꯀꯤ ꯋꯦ ꯗꯔꯁꯤꯒ ꯆꯥꯟꯅꯕꯥ ꯅꯨꯡꯉꯥꯏꯒꯗ ꯃꯐꯝ ꯂꯩꯗꯅꯥ ꯑꯗꯨꯃꯥꯏ ꯇꯧꯔꯒ ꯎ ꯈꯟꯅꯔꯒ ꯂꯦꯞꯄꯒ ꯇꯧꯔꯁꯦ ꯃꯇꯝꯁꯦꯃꯥ
ꯎ ꯍꯣꯏꯅꯦ ꯍꯣꯏꯅꯦ ꯑꯗꯨꯃꯥꯏ ꯈꯟꯅꯔꯒ ꯇꯧꯔꯖꯦ ꯍꯥꯝꯗꯤ ꯑꯥ ꯑꯗꯨꯝ ꯈꯟꯅꯕ ꯍꯥꯏꯕꯁꯦ ꯑꯈꯣꯏ ꯁ꯭ꯋꯥꯏ ꯑꯅꯛꯄꯗ ꯆꯠꯄꯖꯨ ꯌꯥꯏ ꯑꯇꯣꯞꯞꯗ ꯆꯠꯄꯖꯨ ꯌꯥꯏ ꯅꯠꯇ꯭ꯔꯥ ꯑꯗꯨꯅ ꯍꯌꯦꯡ ꯈꯟꯅꯕ ꯑꯈꯣꯏ ꯁꯟꯗꯦꯗ ꯅꯪꯅ ꯖꯨꯝ ꯃꯤꯇꯤꯡ ꯍꯥꯏꯕ꯭ꯔꯥ ꯀꯩꯅꯣ ꯑꯗꯨ ꯀꯥꯏ ꯆꯠꯁꯤꯒꯦ ꯄꯩꯁꯥꯗꯣ ꯆꯉꯛꯀꯗꯣꯏ ꯅꯠꯇꯔꯥ ꯍꯦꯟꯅ ꯑꯗꯨꯅ ꯑꯈꯣꯏꯒꯤ ꯈꯨꯗꯣꯡ ꯆꯥꯒꯗꯕ ꯌꯦꯉꯥꯒ ꯆꯠꯂꯁꯦ ꯃꯐꯝꯗꯨ ꯍꯟꯗꯛꯅ ꯁꯤꯗ ꯆꯠꯁꯤ ꯅꯠꯇꯔꯒꯅ ꯑꯈꯣꯏ ꯑꯗꯨꯃꯥꯏ ꯇꯧꯔꯁꯨ ꯈꯟꯅꯔ꯭ꯖꯦ ꯑꯗꯨꯅ ꯏꯟꯗꯤꯌꯥ ꯋꯥꯡꯃꯒꯨꯝꯕ ꯆꯠ ꯇꯥꯔꯒꯗꯤ ꯄꯩꯁꯥ ꯍꯦꯟꯅꯥ ꯆꯉꯛꯀꯅꯤ ꯑꯗꯨꯗꯨꯅ
ꯇꯧꯏ ꯇꯣꯏ
ꯑꯗꯨꯗꯨꯅ ꯑꯗꯨꯒꯨꯝꯕ ꯃꯌꯥꯝ ꯑꯃ ꯂꯩꯕꯅꯤꯅ ꯑꯗꯨꯒꯤ ꯇꯟꯕ ꯈꯣꯠꯄꯥ ꯒꯥꯅ
ꯎꯝ ꯑꯗꯨꯅꯦ ꯕꯤꯁꯥ ꯇꯥꯟꯕꯖꯤꯖꯨ ꯌꯥꯝ ꯀꯨꯏꯅꯁꯨ ꯆꯪꯉꯤ ꯍꯥꯏꯌꯦ ꯑꯗꯨꯅ ꯕꯤꯁꯥ ꯌꯥꯎꯗꯕꯤꯗ ꯕꯦꯡꯀꯣꯛ ꯀꯨꯝꯕꯥ
ꯍ‌ꯣꯏ‌ꯍ‌ꯣꯏ ꯑꯗꯨꯒꯨꯝꯕ ꯆꯠꯄ ꯌꯥꯕ‌ ꯌꯥꯌ‌ꯦ ꯌꯥꯌ‌ꯦ ꯑꯗꯨ ꯍꯥꯏꯔꯒ ꯈ‌ꯣꯏꯒꯤ ꯑꯥ ꯅꯪꯒꯤ ꯕꯤꯖ ꯌꯥꯏꯗꯤꯗ ꯄꯤꯅ ꯆꯠꯅꯈꯤꯌ‌ꯦꯕ ꯈꯔꯥ ꯈ‌ꯣꯏ ꯁꯤꯅ‌ꯦꯔ ꯈꯔ ꯑꯗꯨꯗꯨꯅ ꯕꯤꯖꯥ ꯌꯥꯎꯗꯕꯤꯙ ꯃꯥꯂ‌ꯦꯁꯤꯌꯥ ꯆꯠꯄ ꯍꯥꯏꯕ꯭ꯔꯥ ꯀꯩꯅ‌ꯣ ꯀꯩꯅ‌ꯣ
ꯑ ꯑꯣ ꯃꯂꯦꯁꯤꯌꯥꯖꯤꯖꯨ ꯌꯥꯎꯗꯔꯥꯁꯨ ꯌꯥꯕꯔ
ꯍꯣꯏꯅꯦ ꯍꯣꯏꯅꯦ ꯌꯥꯎꯗꯔꯁꯨ ꯌꯥꯏ ꯍꯥꯏꯅꯦ
ꯑꯧ ꯗꯨꯗꯤ ꯗꯨ ꯌꯥꯝ ꯌꯥꯌ‌ꯦ ꯗꯨ ꯃꯐꯝꯖꯨ ꯐꯖꯕ ꯃꯤ ꯌꯥꯝ ꯆꯠꯅꯩ ꯃꯥꯜꯗꯤꯞꯀꯥꯗꯣ
ꯑꯪ ꯑꯗꯨ ꯆꯠꯅꯩꯌ‌ꯦ ꯑꯗꯨꯗꯣ
ꯑꯁ ꯐꯩ ꯐꯩ ꯐꯩ ꯅꯪ ꯖꯦꯁꯟ ꯇꯧꯔꯛꯏꯁꯦ
ꯑꯝ ꯑꯝ ꯑꯝ ꯍꯣꯏ ꯑꯗꯨꯗꯤ ꯄꯩꯁꯥꯗꯣ ꯌꯥꯝꯅ ꯆꯪꯍꯟꯗ ꯌꯥꯔꯦꯕ ꯕꯤꯁꯥꯗꯣ ꯀꯛꯇ꯭ꯔꯕꯅꯤꯅ ꯑꯗꯨꯗꯨꯅ ꯍꯌꯦꯡ ꯑꯗꯨꯒ ꯅꯪꯒꯤ ꯍꯌꯦꯡ ꯏꯃꯥꯟꯕꯤ ꯑꯇꯣꯞꯄ ꯄꯨꯟꯕꯁꯤꯡꯗꯁꯨ ꯀꯩꯁꯨ ꯃꯣꯏꯅ ꯑꯈꯪꯕ ꯂꯩ ꯕꯅꯤꯗꯅ ꯑꯗꯨꯅ ꯑꯈꯪꯕꯗꯨꯗꯒꯤ ꯃꯣꯏ ꯀꯔꯥꯏ ꯖꯥꯒ ꯀꯃꯥꯏ ꯇꯧꯕ ꯍꯥꯏꯕꯗꯤ ꯑꯩꯈꯣꯏ ꯄꯩꯁꯥ ꯀꯤꯝꯇꯧꯗ꯭ꯔ ꯒꯗꯤ ꯕꯤꯖꯥ ꯌꯥꯎꯗꯕꯤꯗ ꯑꯗꯨꯝ ꯁꯨꯃꯥꯏꯅ ꯆꯠꯄ ꯌꯥꯕ ꯖꯒ ꯂꯩꯕꯥ꯭ꯔ ꯍꯥꯏꯕꯗꯣ ꯃꯣꯏꯁꯨ ꯈꯔ ꯍꯪꯗꯣꯛ ꯍꯪꯖꯤꯟ ꯇꯧꯅꯔꯒ ꯐꯖꯕ ꯃꯐꯝꯗꯣ ꯇꯅꯁꯦꯕ ꯃꯣꯏ
ꯃꯅꯦ ꯃꯅꯦ ꯑꯗꯨꯃꯥꯏ ꯇꯧꯁꯦ ꯑꯗꯨ ꯑꯗꯨ ꯆꯠꯇ꯭ꯔꯤ ꯉꯩ ꯃ ꯇꯝ ꯁꯤꯗꯅꯦ ꯑꯈꯣꯏꯒꯤ ꯂꯣꯛꯇꯥꯛꯁꯦ
ꯃ ꯆꯨꯝꯃꯤꯅꯦ ꯑꯩꯈꯣꯏ ꯁꯤꯒꯤꯁꯨ ꯐꯖ ꯐꯖꯕ ꯃꯌꯥꯝ ꯑꯃ
ꯑꯁ ꯁꯤꯗꯧ ꯄꯨꯟꯁꯤꯅꯤ ꯀꯩꯗꯧꯔꯒꯦ ꯏꯃꯥꯟꯅꯕꯤ ꯈꯔ ꯅꯨꯡꯉꯥꯏ ꯊꯣꯛꯍꯧ ꯒꯗꯕꯅꯦ ꯑꯈꯣꯏ
ꯃꯅꯦ ꯃꯅꯦ ꯅꯨꯡꯉꯥꯏ ꯊꯣꯛꯀꯗꯕꯅꯦ ꯍꯣꯏ ꯍꯥꯏꯕꯗꯤ
ꯗꯗꯤ
ꯌꯥꯄꯣꯟꯇꯦ ꯌꯥꯄꯣꯟꯇꯦ ꯃꯅꯤ ꯑꯍꯜ ꯑꯣꯏꯁꯟꯂꯒ ꯀꯅꯥꯒꯤ ꯍꯌꯦꯡ ꯌꯦꯡꯉꯨ ꯂꯨꯍꯣꯡ ꯈꯣꯗꯣꯡꯒ꯭ꯔꯕ ꯃꯇꯨꯡꯗꯗꯤ
ꯑꯝ ꯌꯥꯔꯣꯏꯗꯩꯅꯤ ꯌꯥꯔꯣꯏꯗꯩꯅꯤ ꯗꯨꯅꯤ ꯑꯗꯒꯤ ꯏꯃꯨꯡ ꯃꯅꯨꯡꯒꯤ ꯗꯨꯅꯦ ꯏꯅꯦꯝ ꯏꯀꯨꯒꯤ ꯋꯥ ꯑꯗꯨ ꯑ ꯅꯨꯄꯥꯒꯤ ꯑꯌꯕ ꯇꯧꯗꯩꯅꯤ ꯑꯩꯈꯣꯏ ꯄꯨꯟꯕ
ꯐꯪꯑꯣꯏ ꯗꯩꯅꯦ ꯐꯪꯑꯣꯏ ꯗꯩꯅꯦ ꯌꯝ ꯈꯦꯠꯅꯔꯛ ꯀꯅꯤꯀꯣ ꯍꯧꯖꯤꯛ ꯀ ꯍꯌꯦꯡ ꯋꯥꯏꯒ ꯑꯗꯨꯅ ꯍꯧꯖꯤꯛ ꯈꯔ ꯌꯦꯡꯍꯧꯁꯦ ꯑꯝ ꯃꯅꯦ ꯃꯅꯦ ꯈꯔ ꯅꯨꯡꯉꯥꯏ ꯍꯧꯒꯗꯕꯅꯦ ꯂꯩꯁꯥꯔꯤꯉꯩ ꯀꯥꯟꯁꯤꯗ ꯅꯠꯇ꯭ꯔꯗꯤ ꯍꯌꯦꯡꯋꯥꯏ ꯅꯨꯡꯉꯥꯏ ꯌꯥ ꯄꯣꯟꯇꯦ ꯑꯗꯨꯗꯤ ꯅꯪꯅ ꯂꯣꯛꯇꯥꯛ ꯄꯟꯂꯛꯄꯒ ꯂꯣꯛꯇꯥꯛ ꯁꯤꯗꯤ ꯀꯃꯥꯏ ꯀꯃꯥꯏ ꯍꯣꯝ ꯏ꯭ꯁꯇꯦ ꯁꯦ ꯀꯃꯥꯏ ꯇꯧꯕ ꯖꯥꯠꯅꯣ ꯈꯪꯅꯕꯒ ꯂꯩꯕ꯭ꯔꯣ ꯅꯪꯒꯤ ꯑꯗꯨꯗ ꯍꯥꯏ
ꯍꯣ ꯂꯩꯌꯦ ꯂꯩꯌꯦ ꯏꯃꯥꯟꯅꯕꯤ ꯑꯃ ꯃꯣꯏꯒꯤꯁꯨ ꯇꯧꯑꯦ ꯃꯅꯥꯅꯦ ꯂꯥꯛꯑꯣꯅ ꯍꯥꯏꯕꯁꯦ ꯀꯨꯏꯔꯕ ꯑꯩꯅꯅꯦ ꯂꯥꯛꯀꯦꯗꯤ ꯍꯥꯏꯔꯒ ꯊꯕꯛꯁꯦ ꯁꯪꯗꯕꯒꯤꯅꯦ ꯀꯣꯏꯆꯠ ꯆꯠꯄ ꯐꯪꯗ꯭ꯔꯦ ꯑꯗ ꯃꯅꯗꯤꯅꯦ ꯅꯣꯡꯃꯇꯥ ꯂꯥꯛꯑꯣ ꯀꯩꯗꯧꯔꯒꯦ ꯅꯪꯕꯣꯅ ꯑꯗꯨꯝ ꯍꯥꯏ ꯂꯩꯌꯦꯕꯥ ꯑꯗꯨꯅ ꯑꯃꯨꯛ ꯑꯈꯣꯏꯁꯦ ꯍꯧꯅꯔꯒꯅꯦ ꯐꯖꯟ ꯍꯥꯏꯒꯤꯗꯟ ꯃꯉꯣꯟꯗ ꯑꯈꯣꯏ ꯁꯨꯃꯥꯏꯅꯥ ꯂꯛ ꯐꯣꯠꯀꯦ ꯍꯥꯏꯕꯗꯣ ꯑꯗꯨꯒꯥ ꯃꯣꯏꯒꯤꯗꯣ ꯃꯤ ꯑꯃꯗ ꯂꯨꯄ ꯆꯉꯥ ꯆꯥꯡꯉꯥꯗꯤ ꯂꯧꯏ ꯍꯌꯦꯕ ꯑꯗꯣ ꯆꯉꯥꯗꯣ ꯎ ꯀꯔꯤꯅꯣ ꯆꯥꯕꯥ ꯊꯛꯄꯒꯤ ꯌꯥꯑꯣꯔꯣꯏꯗꯩꯅꯦꯕ ꯆꯕꯥꯒꯤꯅ ꯑꯃꯨꯛꯀꯥ ꯏꯁꯥꯅ ꯂꯥꯡꯖꯗꯣꯏꯅꯦꯕ ꯑꯗ ꯃꯣꯌ ꯃꯤꯉꯣꯟꯗꯒꯤ ꯂꯩ ꯇꯔꯒ ꯅꯥ ꯑꯃꯨꯛ ꯄꯩꯁꯥꯗꯨ ꯍꯦꯟꯗꯣꯏꯅꯦꯕꯀꯣ ꯆꯥꯕꯥ ꯊꯛꯞꯗꯨꯅ ꯑꯩꯈꯣꯅꯥ ꯑꯗꯩꯒꯤ ꯎ ꯀꯩꯊꯦꯜ ꯀꯔꯒ ꯆꯥꯇꯧꯕ ꯅꯨꯃꯤꯇꯨꯗ ꯑꯗꯨꯝ ꯂꯩꯔꯒ ꯍꯥꯏꯊꯥꯒꯤꯕ ꯌꯥꯔꯦꯗꯅꯥ ꯑꯗꯨꯒ ꯎ ꯑꯗꯨꯒ ꯊꯣꯡꯕ ꯈꯣꯠꯄꯩ ꯒꯥꯁ ꯀꯩ ꯒꯥꯁ ꯀꯩ ꯀꯥꯒꯥꯏꯖꯨ ꯂꯣꯌ ꯄꯤꯌꯦꯌꯦ
ꯑꫭ ꯌꯥꯝ ꯐꯩꯅꯦ ꯑꯗꯨꯗꯤ
ꯎꯝ ꯑꯗꯨꯅ ꯑꯍꯤꯡ ꯑꯃ ꯂꯦꯛꯑꯒ ꯑꯈꯣꯁꯨ ꯍꯦꯛꯇ ꯂꯥꯡꯗꯔꯨꫪꯁꯤ ꯑꯗ ꯆꯠꯔꯤꯉꯩꯗ ꯁꯋꯥꯏꯗ ꯍꯟꯅ ꯈꯔ ꯅꯨꯡꯉꯥꯏꯊꯣꯛꯑꯁꯤ
ꯎꯝ ꯃꯅꯤ ꯃꯅꯤ ꯁꯋꯥꯏꯗꯁꯤꯗ ꯑꯅꯛꯄꯁꯤꯗ ꯈꯔꯥ ꯅꯨꯡꯉꯥꯏꯕ ꯌꯥꯕ ꯈꯔ꯭ꯁꯨ ꯅꯨꯡꯉꯥꯏ ꯍꯧꯒꯗꯕꯅꯤ ꯑꯗꯨꯗꯤ ꯑꯈꯣꯏ ꯍꯥꯌꯦꯡ ꯆꯠꯂꯗꯕꯁꯦ ꯈꯔꯥ ꯀꯔꯤꯅꯣ ꯇꯧꯔꯒ ꯍꯜ ꯈꯟꯅ ꯊꯣꯛꯄꯅꯥ ꯐꯔꯦ ꯅꯥꯠꯔꯥ ꯁꯤꯗ ꯄꯩꯁꯥꯁꯨ ꯏꯇꯤꯡ ꯇꯤꯡꯗꯕꯤꯗ
ꯑꯗꯨ ꯃꯅꯥꯁꯨ ꯑꯗꯨꯝ ꯄꯩꯁꯥ ꯅꯨꯡꯁꯥꯗꯣ ꯑ ꯅꯥꯉꯣꯟꯗꯕꯨ ꯃꯤꯉꯣꯟꯗ ꯂꯧꯕꯗꯨ ꯑꯗꯨꯃꯥꯏꯅ ꯂꯧ ꯌꯥꯕꯔꯥ ꯌꯦꯟ ꯌꯦꯟꯊꯣꯛ ꯌꯦꯡꯁꯤꯟ ꯀꯔꯤꯅꯣ ꯇꯧꯔꯒꯥ ꯂꯣꯏꯔꯦ ꯄꯨꯟꯗꯕꯁꯨ ꯀꯨꯏꯔꯦ ꯂꯥꯪꯁꯤ ꯄꯨꯔꯛꯑꯣ ꯅꯪ ꯑꯗꯨꯝ ꯅꯃꯥꯟꯅꯥꯕꯤ ꯀꯩꯒ ꯑꯗꯨꯝ ꯀꯟꯅ ꯀꯅꯥꯅ ꯂꯛꯇꯣꯏꯅꯣ ꯃꯔꯣꯟ ꯐꯥꯎꯔꯛ ꯑꯣ ꯃꯤ ꯇꯥꯕꯥ ꯍꯥꯏꯗꯤ ꯃꯣꯏꯒꯤ ꯃꯤꯒ ꯑꯈꯣꯏꯒ ꯄꯨꯟꯁꯤꯟꯕꯁꯨ ꯅꯨꯡꯉꯥꯏꯔꯣꯏꯗꯅ ꯇꯪ ꯇꯧꯔꯥꯒ ꯂꯥꯡꯕꯗꯨꯅ ꯅꯨꯡꯉꯥꯏꯗꯣꯏꯅꯤꯗꯅ ꯑꯗꯨꯅ ꯃꯤ ꯂꯛꯞ ꯈꯣꯠꯄꯒꯤ ꯇꯟꯖ ꯑꯃꯥ ꯌꯦꯉꯒ ꯑ ꯅꯣꯏ ꯍꯥꯏꯔꯛ ꯑꯣ ꯃꯤ ꯂꯩꯇꯕ ꯀꯟꯗ ꯄꯨꯟꯁꯤ ꯈꯣꯠꯁꯤꯟ ꯑꯗꯨꯝꯃꯥꯏ ꯍꯥꯏ ꯍꯥꯏꯌꯦ ꯃꯥꯟꯅ ꯍꯥ ꯍꯧꯖꯤꯛꯇꯤ ꯅꯨꯡꯁꯤ ꯅꯨꯡꯁꯥ ꯅꯨꯉꯥꯏꯕ ꯃꯇꯝ ꯑꯣꯏꯔꯦ ꯑꯗꯥ ꯂꯣꯀꯇꯥꯛꯀꯤꯅꯦ ꯈꯨꯋ ꯅꯨꯉꯥꯏꯔꯤꯖꯦ ꯅꯨꯡꯗꯥꯡ ꯋꯥꯏꯔꯝ ꯁꯤꯒ ꯑꯌꯨꯛ ꯉꯟꯇꯥꯁꯤꯒꯅꯤꯕ ꯅꯨꯡꯗꯥꯡ ꯋꯥꯏꯔꯝꯖꯗ ꯅꯨꯡꯁꯤꯠꯀꯥ ꯂꯤꯔꯦ ꯂꯤꯔꯦ ꯁꯤꯠꯂꯛ ꯑꯒꯅꯦ ꯑ ꯅꯨꯉꯥꯏꯕ ꯃꯥꯇꯝ ꯐꯖꯕ ꯑꯣꯏꯌꯦꯕ ꯅꯨꯃꯤꯠ ꯇꯔꯝꯗꯥꯏꯒꯤ ꯃꯥꯇꯝꯁꯦ ꯑꯗꯒꯤꯗꯤ ꯂꯣꯛꯇꯛ ꯂꯩꯒꯤꯅꯥ ꯃꯤꯁꯤꯡ ꯑꯝ ꯑꯝ ꯌꯦꯡꯕꯗ ꯌꯥꯝꯅ ꯅꯨꯁꯤꯕꯥ ꯐꯖꯕ ꯑꯣꯏꯌꯦ ꯑꯦ ꯑꯃꯨꯛꯇ ꯆꯠꯂꯨꯔꯦ ꯑꯍꯤꯟ ꯂꯦꯛꯂꯛꯇꯕ ꯑꯝ
ꯑꯗꯨꯗꯤ ꯍꯟꯗꯛꯃꯨꯛ ꯆꯠꯄꯗ ꯅꯥꯝꯅꯥꯕꯤꯒꯤ ꯍꯣꯃꯦ ꯁꯇꯥꯒꯦ ꯒꯤꯗꯨꯗ ꯂꯩꯔꯒ ꯑꯃꯨꯛꯀꯥ ꯀꯣꯏꯕꯥ ꯐꯪꯂꯅꯤ ꯍꯟꯗꯛ ꯆꯠꯄꯗ ꯍꯤꯁꯨ ꯇꯣꯟꯂꯛ ꯑꯁꯥ ꯃꯣꯏꯒꯤ ꯂꯣꯀꯇꯥꯛꯀꯤ꫰ꯍꯤ ꯗꯣ ꯑꯣꯏꯅ
ꯇꯣꯪꯗꯣꯏꯅꯦ ꯂꯣꯀꯇꯥꯛꯀꯤ ꯑꯝ
ꯑꯝ ꯃꯤꯅ ꯍꯣꯟꯕꯗꯣ ꯑꯗꯨ ꯑꯣꯏꯅꯥ ꯇꯣꯡꯁꯤꯀꯣ ꯃꯣꯌꯒꯤ ꯃꯆꯤꯟꯅ ꯊꯧꯕꯤꯗꯣ ꯇꯧꯒꯨꯝꯁꯦ
ꯍꯣꯏ ꯍꯣꯌ ꯍꯤ ꯊꯕꯥꯛ ꯂꯛꯏ ꯍꯤ ꯑꯅꯤ꯫
ꯍꯣꯏ ꯑꯗꯣ ꯑꯗꯨꯑꯣꯏꯗꯤ ꯅꯃꯟꯅꯕꯤꯁꯨ ꯂꯩꯔꯕꯅꯤꯟ ꯃꯑꯣꯡꯗ ꯋꯥ ꯑꯀꯨꯄꯥꯗꯣ ꯍꯦꯟꯅꯥ ꯍꯪꯇꯣꯔꯀꯑꯣ ꯀꯃꯥꯏ ꯁꯤ ꯉꯥꯏ ꯂꯩꯕ ꯈꯣꯠꯅꯗꯅꯕ ꯀꯃꯥꯏ ꯀꯥꯃꯥꯏ ꯇꯧꯕ ꯍꯥꯏꯗꯤꯟ ꯃꯤ ꯀꯌꯥ ꯇꯣꯟꯕ ꯅꯪꯅ ꯈꯕ ꯂꯛꯄꯥꯛ ꯍꯥꯏꯕꯅꯤꯅꯥ
ꯑꯝ ꯑꯝ ꯃꯤ ꯑꯅꯤ ꯄꯨꯟꯖꯤꯟꯕꯗꯅꯦ ꯃꯤꯗꯣꯑꯗꯨꯝ ꯃꯉꯥ ꯇꯔꯨꯛ ꯇꯔꯦꯠ ꯅꯤꯄꯜꯕꯣꯛꯇꯤ ꯑꯗꯨꯝ ꯇꯣꯡꯕ ꯌꯥꯒꯗꯔ ꯈꯔꯗꯤ ꯈꯜꯂꯤ ꯍꯤ ꯗꯣ ꯃꯣꯏ ꯆꯥ ꯑꯣꯏꯗꯦꯕ ꯍꯤꯗꯣ ꯌꯥꯝ ꯆꯥꯑꯣꯏꯕ ꯑꯗꯨꯅ꯫ ꯅꯡ ꯃꯤꯗꯣ ꯑꯅꯤ ꯀꯨꯏꯁꯣꯟ ꯂꯥꯛ ꯑꯕꯅꯤꯅꯥ ꯇꯣꯡꯕꯁꯨ ꯅꯨꯉꯥꯏꯔꯦ ꯍꯥꯏꯗꯤ ꯅꯨꯡꯁꯤꯠ ꯁꯤꯠꯂꯥꯛ ꯑꯁꯨ ꯀꯩꯁꯨ ꯍꯦꯟꯅꯥ ꯀꯤꯅꯤꯉꯥꯏꯗꯣ ꯑꯣꯏꯗꯔ꯭ꯦꯕ ꯫
ꯃꯅꯦ ꯃꯅꯦ ꯑꯗꯨꯗꯤ ꯑꯗꯨꯗ ꯆꯠꯄꯅ ꯐꯔꯦꯅꯦꯀꯣ ꯏꯅꯥꯛ ꯅꯛꯄ ꯑꯗꯨꯗ ꯍꯟꯅꯥ
ꯐꯔꯦ ꯐꯔꯦ
ꯑꯝ ꯑꯗꯨ ꯆꯠꯄꯒꯤ ꯍꯟꯅ ꯍꯦꯛꯇ ꯈꯟꯅꯔꯁꯦ ꯑꯇꯩ ꯆꯠꯄ ꯆꯠꯇꯔꯤ ꯉꯥꯏꯗ
ꯆꯇꯔꯤ ꯉꯏꯗ ꯑꯝ ꯑꯝ ꯉꯥꯁꯤ ꯍꯥꯌꯦꯡꯁꯤꯗ ꯑꯗꯨꯝ ꯑ ꯑꯅꯛꯄꯅꯤꯅ ꯐꯠ ꯂꯧꯅ ꯌꯥꯔꯦꯗꯅꯥ ꯗꯨꯗꯤ ꯑꯥ ꯈꯔ ꯅꯨꯉꯥꯏ ꯍꯣ ꯑꯁꯤ ꯋꯥꯗꯧ ꯅꯁꯨ ꯋꯥꯔꯛ ꯑꯕꯥ ꯄꯨꯟꯁꯤꯅꯤ ꯅꯨꯡꯉꯥꯏꯒꯗꯕꯅꯤ ꯈꯔ
ꯃꯥꯅꯤ ꯃꯥꯅꯤ ꯑꯗꯨꯅ ꯅꯪ ꯑꯊꯨꯕꯤꯗꯥ ꯅꯪꯒꯤ ꯅꯃꯥꯟꯅꯕꯤ ꯈꯪꯅꯕ ꯂꯩꯕꯗꯨꯗ ꯑꯝꯇꯪ ꯍꯪꯗꯣꯔꯛꯑꯣ ꯍꯣꯝ ꯏꯁꯇꯦꯗꯣ ꯀꯃꯥꯏ ꯀꯃꯥꯏ ꯇꯧꯕ
ꯍꯪꯗꯣꯛꯑꯒꯦ ꯑꯩ ꯑꯗꯨꯝ ꯍꯧꯖꯤꯛ ꯍꯦꯛꯇ ꯑꯗꯨꯝ ꯐꯣꯜ ꯇꯧꯔꯒ ꯍꯪꯉꯥꯒꯦ ꯑꯗꯨꯒ ꯑꯩ ꯅꯪꯉꯣꯜꯗꯥ ꯑꯃꯨꯛꯀ ꯃꯔꯣꯟ ꯄꯥꯎꯗꯨ ꯍꯧꯔꯛꯑ ꯒꯦ ꯑꯗꯣ ꯑꯈꯣꯏ ꯃꯁꯦꯟ ꯑꯃ ꯑꯥ ꯑꯥ ꯁꯤ ꯍꯥꯏꯔꯛꯑꯦ ꯈꯣꯠꯂꯦ ꯑꯗꯣ ꯍꯥꯏꯅꯥꯔꯒ ꯗꯣ ꯍꯌꯦꯡ ꯑꯡ ꯀꯩꯅꯣ ꯇꯧꯔꯒ ꯍꯌꯦꯡ ꯈꯟꯅꯕꯗꯨꯗꯁꯨꯀꯣ ꯁꯤꯃꯥꯏ ꯁꯤꯃꯥꯏꯅ ꯇꯧꯔꯦ ꯍꯥꯏꯕꯗꯣ ꯑꯗꯨ ꯑꯃꯥꯏꯅꯥ ꯍꯥꯏꯔꯛꯑꯒꯦ
ꯍꯣꯏ ꯍꯣꯏ ꯍꯥꯏꯔꯛꯑꯣ ꯅꯪꯅ ꯍꯦꯟꯅ ꯀꯩꯟ ꯇꯧꯔꯕꯅꯤꯅ ꯑꯗꯨꯏ ꯃꯔꯝꯗꯥ ꯅꯅꯠꯇꯔ ꯑꯗꯨꯒ ꯄꯨꯟꯅ ꯈꯟꯅꯔꯒ ꯑꯝꯇꯪ ꯕꯕꯠ ꯆꯠꯍꯧꯔꯁꯤ ꯍꯧꯖꯤꯛ ꯀꯩꯅꯣꯁꯨ ꯅꯨꯡꯁꯤꯠ ꯅꯨꯡꯁꯥ ꯊꯥꯁꯨ ꯅꯨꯡꯉꯥꯏꯕ ꯃꯇꯝ ꯑꯣꯏꯕꯅꯤꯅꯥ
ꯎꯝ ꯎꯝ
ꯍꯣꯏ ꯍꯣꯏ ꯑꯗꯨꯗꯤ ꯅꯪ ꯅꯃꯥꯟꯅꯕꯤꯗ ꯑꯝꯇ ꯄꯥꯎ ꯄꯥꯎꯅꯊꯣꯔꯛꯑꯣ ꯑꯣ ꯐꯠ ꯐꯠ
ꯐꯥꯎꯅꯊꯣꯛꯑꯒꯦ ꯐꯥꯎꯅꯊꯣꯛꯑꯒꯦ ꯑꯝ ꯐꯔꯦ ꯐꯔꯦ ꯑꯗꯨꯗꯤ ꯉꯥꯁꯤꯒꯤꯗꯤ ꯑꯩ ꯊꯝꯃꯒꯦꯀꯣ
ꯍꯣꯏ ꯍꯣꯏ ꯊꯝꯃꯦ ꯊꯝꯃꯣ